ꯍꯜꯂꯣ ꯍꯥꯎ ꯇꯥꯔꯦ ꯇꯥꯏ
ꯀꯩꯗꯧꯔꯝꯃꯤꯅꯣ ꯍꯧꯖꯤꯛꯄꯨ
ꯑꯥ ꯑꯪ ꯇꯨꯝ ꯍꯧꯒꯠꯂꯒ ꯋꯥꯏꯔꯝ ꯀꯩꯀꯥ ꯁꯤꯠꯆꯜꯂꯦ ꯕ꯭ꯔꯁ ꯅꯨꯡ ꯇꯧꯊꯣꯛꯑꯒ ꯈꯣꯡ ꯍꯥꯝꯃꯒ ꯑꯗꯒꯤ ꯂꯥꯏ ꯗꯨꯛ ꯀꯩꯀꯥ ꯊꯥꯏꯔꯦ ꯂꯣꯏꯔꯦ ꯑꯗꯨꯒ ꯆꯥꯛ ꯑꯉꯥꯡ ꯁ꯭ꯀꯨꯜ ꯆꯠꯄꯒꯤ ꯆꯥꯛ ꯏꯁꯤꯡ ꯂꯣꯏꯔꯦ ꯇꯤꯐꯤꯟ ꯅꯨꯡꯐꯤꯟ ꯁꯦꯝꯃꯦ ꯑꯗꯨꯒ ꯂꯣꯏꯁꯜꯂꯝꯗꯉꯥꯏꯔꯤ ꯑꯉꯥꯡ
ꯁ꯭ꯀꯨꯜ ꯆꯠꯇꯣꯏꯔꯣ
ꯑꯪ ꯑꯧ ꯁ꯭ꯀꯨꯜ ꯆꯠꯇꯣꯏꯅꯦ
ꯀꯩ ꯃꯊꯦꯜ ꯇꯧꯊꯔꯕ ꯑꯌꯨꯛꯀꯤ
ꯑꯌꯨꯛꯀꯤꯗꯤ ꯑꯉꯥꯡꯒꯩꯒꯤ ꯍꯋꯥꯏ ꯊꯣꯡꯕ ꯑꯃ ꯌꯦꯔꯨꯝ ꯇꯥꯎꯕ ꯑꯃ ꯑꯗꯒꯤ ꯑꯥ ꯊꯥꯡꯖꯤꯡꯒ ꯎ ꯃꯣꯔꯣꯛꯀ ꯃꯦꯠꯄ ꯑꯃ ꯇꯧꯔꯦ
ꯑꯇꯩꯗꯤ ꯆꯥꯅꯤꯡꯗꯦ ꯊꯥꯡꯖꯤꯡꯒ ꯎꯃꯣꯔꯛꯀ ꯃꯦꯠꯄꯗꯨꯝꯗꯤ ꯑꯗꯨꯝꯗꯤ ꯆꯥꯅꯤꯡꯉꯤ
ꯍꯣꯏ ꯑꯗꯣ ꯑꯌꯨꯛꯁꯤꯗꯤ ꯈꯔꯖꯨ ꯁꯝꯕ ꯑꯗꯒꯤ ꯑꯉꯥꯡꯁꯨ ꯆꯥꯕ ꯌꯥꯕ
ꯈꯔ ꯁꯝꯕ ꯍꯋꯥꯏ ꯇꯧꯕꯅ ꯐꯩꯌꯦ ꯑꯗꯨꯕꯨꯗꯤ
ꯑꯗꯩ ꯑꯉꯥꯡꯗꯖꯨ ꯀꯥꯟꯅꯩꯗꯅ ꯄ꯭ꯔꯣꯇꯤꯟ ꯉꯥꯛꯇꯅꯤꯗꯅ ꯃꯥ ꯆꯥꯕ ꯐꯩꯗꯅ ꯃꯝꯃꯥ ꯑꯗꯨꯗꯨꯒꯤ ꯆꯝꯁꯨ ꯆꯝꯕ ꯍꯥꯏꯗꯤ ꯌꯥꯝꯅ ꯀꯩꯅꯣ ꯍꯦꯕꯤ ꯀꯩꯅꯣ ꯇꯧꯁꯤꯟꯕꯗꯨꯁꯨ ꯑꯌꯨꯛꯇꯗꯤ ꯇꯟꯂꯤꯗ ꯑꯗꯨꯅ ꯑꯗꯨ ꯑꯣꯏꯅ ꯇꯧꯔꯦ ꯇꯤꯐꯤꯟꯖꯨ ꯁꯦꯝꯕꯤꯔꯦ
ꯍꯩꯁ ꯉꯁꯤ ꯉꯥꯏꯍꯥꯛꯀꯤ ꯑꯌꯨꯛꯀꯤ ꯋꯦꯗꯔꯁꯤꯗꯤ
ꯈꯣꯌꯥꯛꯅꯔꯒ ꯁꯥꯏ ꯉꯔꯥꯡ ꯅꯍꯥꯟꯅ ꯅꯣꯡ
ꯏꯁ ꯃꯩ ꯍꯧꯕꯤꯅꯤ
ꯑꯗꯨꯅꯦ
ꯊꯕꯛꯀ ꯆꯠꯇꯧ ꯇꯟꯕꯤꯅꯤ ꯁꯤ ꯅꯨꯡꯁꯥꯖꯤꯗꯗꯤ
ꯅꯣꯏꯗꯤ ꯆꯥꯛ ꯆꯥꯔꯛꯑꯕꯣ ꯀꯩꯀꯩ ꯆꯥꯔꯒꯦ
ꯆꯥꯛ ꯆꯥꯅꯤꯡꯗꯦꯗ ꯆꯥꯔꯛꯇꯦꯗ ꯌꯥꯝ ꯉꯜꯂꯖꯨ ꯆꯥꯅꯤꯡꯗꯦꯕ
ꯇꯤꯐꯤꯟꯗꯣ ꯄꯨꯕ꯭ꯔꯣ ꯀꯃꯥꯏꯟ ꯇꯧꯒꯦ
ꯑꯦ ꯇꯤꯐꯤꯟ ꯄꯨꯔ ꯆꯠꯄꯁꯨ ꯌꯥꯎꯋꯤ ꯄꯨꯗꯕꯁꯨ ꯌꯥꯎꯋꯤ ꯍꯣꯔꯦꯟ ꯀꯩꯅꯣ ꯇꯧꯔꯒꯅ ꯁꯤ ꯂꯝꯕꯤꯗ ꯇꯜ ꯑꯃ ꯆꯥꯁꯟꯒꯤꯕ ꯅꯨꯡꯁꯥꯖꯦ ꯌꯥꯝ ꯁꯥꯕꯅꯤꯅ ꯆꯥꯛꯇꯣ ꯆꯥꯅꯤꯡꯗꯦꯕ ꯁꯤ ꯅꯨꯡꯁꯥ ꯈꯨꯁꯥꯁꯦ ꯈꯌꯥꯛꯅꯔꯒ ꯍꯌꯦꯡꯕꯨꯗꯤ ꯁꯨꯇꯤ
ꯃꯤ ꯃꯤꯒ ꯕꯔ ꯄꯠꯊꯥꯕꯤꯗꯨꯅꯤꯅꯦ
ꯍꯌꯦꯡꯗꯤ ꯁꯨꯇꯤ ꯂꯩꯔꯦ ꯅꯣꯡ ꯄꯥꯟꯕ
ꯑꯣ ꯀꯥꯡ ꯀꯥꯡꯖꯤ ꯇꯥꯡ ꯀꯌꯥꯗꯅꯣ
ꯇꯥꯡ ꯇꯔꯥ ꯇꯔꯨꯛ
ꯇꯥꯡ ꯇꯔꯥ ꯇꯔꯨꯛ ꯑꯣ ꯇꯥꯡ ꯇꯔꯥ
ꯀꯥꯡ ꯀꯥꯡ ꯇꯥꯔꯤꯛ ꯇꯥꯔꯤꯛ ꯇꯔꯥ ꯇꯔꯨꯛꯇ ꯂꯩꯔꯦ ꯀꯣꯏꯕ ꯆꯠꯁ° ꯑꯩ ꯄꯩꯁꯥꯒ ꯄꯥꯏꯗꯕꯁꯤꯗ ꯃꯊꯥ ꯁꯥꯔ ꯂꯩꯔꯕꯅꯤ
ꯅꯨꯄꯤꯅ ꯀꯣꯏꯆꯠꯁꯦ ꯍꯥꯏꯔꯛꯏꯔꯣ
ꯀꯥꯗꯥꯏꯗꯩ ꯅꯨꯄꯤꯅꯣꯗ ꯅꯨꯄꯤꯒ ꯀꯣꯏꯕꯗꯨꯗꯤ ꯄꯩꯁꯥ ꯇꯤꯡꯗ꯭ꯔꯁꯨ ꯌꯥꯏꯌꯦ
ꯏꯁ ꯅꯨꯄꯤꯒ ꯆꯠꯄꯗꯨꯅꯦ ꯇꯤꯡꯗꯣꯏꯁꯦ
ꯏꯃꯥꯟꯅꯕꯅ ꯀꯣꯏꯕ ꯆꯠꯁꯤ ꯍꯥꯏꯔꯛꯄꯖꯤꯅꯤ ꯄꯩꯁꯥ ꯄꯥꯏꯗ꯭ꯔꯗꯤ ꯆꯠꯄ ꯇꯜꯂꯤꯖꯦ ꯑꯩꯅ
ꯑ ꯅꯨꯄꯤꯗꯤ ꯅꯨꯄꯤꯅ ꯄꯨꯊꯣꯛꯍꯟꯗꯣꯏꯅꯦꯕ ꯅꯪꯒꯤ ꯅꯨꯄꯤ ꯑꯃ ꯆꯤꯛꯀꯟ ꯁꯤꯡꯖꯨꯒ ꯄꯤꯔꯛꯄꯗꯣ ꯇꯣꯛꯈ꯭ꯔꯕꯣ
ꯇꯣꯛꯅꯒ꯭ꯔꯦꯗ ꯀꯩꯅꯣ ꯊꯣꯛꯅꯩꯌꯦꯅ
ꯌꯦꯛ ꯊꯣꯛꯅꯩꯑꯌꯦꯅ
ꯌꯦꯛ ꯊꯣꯛꯅꯩꯅ
ꯃꯩꯇꯩꯒꯤ ꯌꯦꯛ ꯁꯂꯥꯏꯖꯤꯖꯨ ꯐꯖꯅ ꯀꯩꯅꯣ ꯇꯧꯋꯤꯀꯣ
ꯉꯥꯟꯕꯅꯦ
ꯇꯔꯦꯠ ꯇꯔꯦꯠ ꯅꯠꯇ꯭ꯔꯥ ꯃꯉꯥꯡ ꯂꯨꯋꯥꯡ
ꯃꯣꯏꯔꯥꯡꯊꯦꯝ ꯂꯨꯋꯥꯡꯊꯦꯝ ꯈꯨꯃꯥꯟꯊꯦꯝ
ꯃꯣꯏꯔꯥꯡ
ꯑꯪꯉꯣꯝꯅꯦ ꯑꯗꯩ ꯈꯥ ꯉꯥꯟꯕꯅꯦ
ꯈꯥ ꯉꯥꯟꯕ
ꯀꯩꯅꯣ ꯑꯅꯤ ꯋꯥꯂꯤ ꯃꯣꯏꯔꯥꯡ ꯂꯨꯋꯥꯡ ꯁꯂꯥꯏ
ꯃꯉꯥꯡ ꯂꯨꯋꯥꯡ ꯈꯨꯃꯟ ꯂꯩꯖꯔꯦꯗꯅ ꯑꯍꯨꯝꯗꯨꯃ ꯑꯗꯒꯤ ꯃꯣꯏꯔꯥꯡ ꯈꯥꯡꯉꯥꯟꯕ
ꯈꯔ ꯍꯧꯔꯝꯕꯅꯤ ꯇꯨꯝ ꯇꯞꯊꯥꯒꯔꯦ
ꯃꯉꯥꯡ ꯂꯨꯋꯥꯡ ꯈꯨꯃꯟ ꯂꯩꯔꯦꯗꯅ
ꯑꯥ
ꯃꯉꯥꯡ ꯂꯨꯋꯥꯡ ꯈꯨꯃꯟ ꯃꯣꯏꯔꯥꯡ ꯑꯉꯣꯝ ꯈꯥ ꯉꯥꯟꯕ ꯇꯔꯨꯛ ꯁꯨꯔꯦ ꯑꯃꯅ ꯀꯩꯅꯣ
ꯑꯃꯗꯣ ꯑꯩꯁꯨ ꯀꯥꯎꯒꯔꯦꯕ ꯁꯂꯥꯡ ꯂꯩꯁꯥꯡꯊꯦꯝ ꯍꯥꯏꯕ꯭ꯔꯣ
ꯑꯥ ꯂꯩꯁꯥꯡꯊꯦꯝ ꯍꯥꯏꯕꯔꯥ ꯀꯩꯅꯣꯝ ꯍꯥꯏꯕꯅꯤ
ꯂꯩꯁꯥꯡꯊꯦꯝ ꯂꯩꯁꯥꯡꯊꯦꯝ ꯌꯥꯎꯗ꯭꯭ꯔꯤ ꯃꯥꯂꯦ
ꯂꯩꯁꯥꯡ ꯊꯦꯝꯒ ꯇꯔꯦꯠ ꯁꯂꯥꯏ ꯇꯔꯦꯠ ꯃꯩꯇꯩꯒꯤ ꯑꯥ ꯁꯂꯥꯏ ꯁꯚꯦꯟ ꯀ꯭ꯂꯥꯟꯁ ꯀꯩ ꯍꯥꯏꯕꯗꯣ
ꯌꯥꯝ ꯇꯞ꯭ꯈꯔꯦ
ꯈꯥ ꯉꯥꯟꯕ ꯅꯣꯏ ꯈꯥ ꯉꯥꯟꯕꯅꯦꯕ
ꯍꯣꯏ
ꯑꯩꯈꯣꯏꯒꯤꯅ ꯃꯣꯏꯔꯥꯡ ꯅꯨꯄꯥ ꯃꯌꯨꯝꯒꯤꯅ ꯃꯣꯏꯔꯥꯡ ꯑꯗꯨꯒ ꯑꯩꯈꯣꯏ ꯏꯄꯥꯝꯒꯤꯅ ꯃꯉꯥꯡ
ꯑꯗꯨꯅꯦ ꯃꯥꯟꯅꯔꯗꯤ ꯂꯧꯅꯕꯁꯦ ꯌꯥꯗꯦꯕ ꯏ ꯃꯔꯤꯅꯤꯅ
ꯇꯥꯗꯔꯦꯅꯦ ꯑꯩ ꯏ ꯌꯥꯝ ꯀꯥꯏꯁꯦ ꯁꯤꯗꯅꯦ ꯑꯩꯅ
ꯑꯩꯗꯤ ꯐꯖꯅ ꯑꯗꯨꯝ
ꯑꯩ ꯑꯗꯨꯅ ꯑꯩꯉꯣꯟꯗꯅ ꯌꯥꯝ ꯇꯥꯗꯁꯤ ꯀꯔꯤꯅꯣ ꯈꯪꯗꯦꯕ
ꯎꯝ ꯍꯣꯔꯦꯟ ꯅꯨꯡꯗꯥꯡꯗꯤ ꯁꯣꯏꯕꯨꯝꯒ ꯉꯥ ꯃꯔꯨꯝꯒ ꯊꯣꯡꯒꯦꯅ ꯇꯧꯕꯅꯤ
ꯑꯁ ꯑꯗꯨꯗꯤ ꯑꯩ ꯁꯣꯏꯕꯨꯝꯖꯦ ꯆꯥꯕꯗ ꯑꯁꯤꯟꯕꯖꯦ ꯐꯔꯛ ꯅꯤꯅꯦ
ꯍꯥꯥ
ꯑꯁꯤꯟꯕꯗꯣ
ꯁꯤꯟꯗꯦꯗ ꯁꯤꯟꯗꯕꯤꯗ ꯁꯤꯜꯍꯟꯗꯕꯤꯗꯅ ꯁꯤꯜꯍꯟꯗꯕꯤ ꯃꯑꯣꯡꯗ ꯌꯥꯏꯌꯦ ꯑꯥ ꯀꯩꯅꯣ ꯇꯧꯔꯒ ꯏꯁꯤꯡ ꯑꯁꯥꯕꯗ ꯇꯤꯡꯉꯦꯗꯅ ꯑꯗꯨꯒ ꯁꯣꯗꯥ ꯈꯤꯇꯪ ꯍꯥꯞꯄꯒ ꯇꯧꯕꯗꯨꯁꯨ ꯑꯗꯨꯒ ꯆꯨꯝꯊꯣꯛ ꯑꯗꯨꯖꯨ ꯁꯤꯟꯗꯦ ꯑꯗꯨ ꯅꯠꯇ꯭ꯔꯒ ꯊꯨꯝꯅ ꯅꯣꯏꯔꯒ ꯇꯧꯕ ꯑꯗꯨꯁꯨ ꯁꯤꯟꯗꯦ ꯁꯤꯟꯕꯗꯨꯗꯤ ꯆꯪꯗꯦꯕ ꯑꯗꯣ ꯀꯛꯆꯤꯡ ꯁꯣꯏꯕꯨꯝꯗꯤ ꯌꯥꯝ ꯍꯥꯎꯋꯤꯉꯣ ꯁꯤꯟꯗꯃꯦ ꯃꯣꯏꯗꯤ
ꯀꯛꯆꯤꯡ ꯕꯤꯁꯦꯝꯄꯨꯔ ꯂꯣꯝꯗꯒꯤꯁꯨꯅꯦ ꯀꯛꯆꯤꯡꯅ ꯍꯦꯟꯅ ꯍꯥꯎꯋꯦꯕ ꯃꯣꯏꯗꯨꯅ ꯀꯃꯥꯏꯅ ꯇꯣꯞ ꯇꯣꯞꯄ ꯃꯍꯥꯎꯑꯃ
ꯎꯝ
ꯁꯤꯟꯕꯗꯣ ꯀꯩꯁꯨ ꯁꯤꯟꯗꯦꯕ ꯃꯣꯏꯗꯣ
ꯁꯤꯟꯗꯕꯅꯤ ꯃꯣꯏꯗꯤ ꯍꯥꯎꯕꯅꯤ ꯑ ꯁꯣꯏꯕꯨꯝꯗꯤ ꯂꯤꯔ ꯂꯤꯔꯒ ꯍꯦꯟꯅꯁꯨ ꯍꯥꯎꯋꯤꯗꯅ ꯃꯣꯏꯁꯦ ꯑꯗꯨꯝ ꯊꯝꯕ꯭ꯔꯥ ꯈꯪꯗꯤꯦ ꯂꯤꯔꯒ ꯊꯝꯕꯔꯥ ꯖꯥꯒ ꯀꯩꯅꯣꯃ ꯍꯥꯎꯋꯦ ꯕꯤꯁꯦꯝꯄꯨꯔꯒꯤꯗꯤ ꯌꯥꯗ꯭ꯔꯦ ꯊꯥꯏꯅ ꯌꯥꯝ ꯍꯥꯎꯔꯝꯕꯩ ꯋꯥꯅꯤ ꯍꯧꯖꯤꯛꯇꯤ ꯕꯤꯁꯦꯝꯄꯨꯔꯒꯤꯗꯣ ꯁꯤꯟꯕꯁꯨ ꯌꯥꯎꯋꯦꯕ ꯑꯗꯣꯃꯣꯏ ꯒꯤꯅ ꯑꯃꯨꯛ ꯀꯩꯅꯣꯗꯣ ꯑ ꯁꯣꯏꯕꯨꯝ ꯅꯠꯇꯕ ꯁꯣꯏꯖꯤꯟ ꯍꯥꯏꯕ ꯀꯩꯅꯣ ꯁꯣꯏꯗꯣꯟ ꯋꯥꯒꯤ ꯇꯥꯏꯞꯇ ꯃꯀꯛ ꯃꯀꯛ ꯇꯧꯁꯥꯡ ꯁꯥꯡ ꯇꯧꯕꯗꯣ
ꯑꯥ ꯑꯗꯨꯗꯤ ꯃꯣꯏ ꯄꯦꯀꯦꯠꯇ ꯂꯨꯄꯥ ꯆꯥꯃ ꯆꯥꯃ ꯄꯤꯕꯅꯦ
ꯑꯥ ꯍꯣꯏ ꯑꯗꯨꯗꯤ ꯌꯥꯝ ꯍꯥꯎꯋꯤꯉꯣ ꯀꯩꯅꯣꯗꯣ
ꯑꯗꯨꯗꯤ ꯌꯥꯝ ꯁꯤꯟꯗꯦ ꯍꯥꯏ ꯑꯗꯨꯗꯣ
ꯁꯤꯟꯗꯕꯅꯦ ꯏꯔꯣꯝꯕꯗ ꯑꯗꯨꯅ ꯏꯔꯣꯝꯕ ꯆꯥꯕ ꯍꯥꯎꯋꯦ ꯎꯝ ꯍꯥꯎꯋꯦꯗꯏꯗꯤ ꯁꯣꯏꯕꯨꯝꯁꯦ ꯌꯥꯝ ꯄꯥꯝꯃꯦ ꯃꯩꯇꯩꯒꯤ ꯁꯣꯏꯕꯨꯝ ꯍꯋꯥꯏꯖꯥꯔ ꯍꯥꯏꯗꯤ ꯄꯨꯝꯊꯕ ꯐꯔꯃꯦꯟꯇꯦꯠ ꯑꯣꯏꯕ ꯄꯣꯠꯁꯤꯡꯁꯦ ꯏꯁꯥꯒꯤ ꯍꯦꯜꯇꯁꯨ ꯀꯥꯟꯅꯩꯗꯅ ꯒꯠꯇ ꯑꯗꯨꯁꯨ ꯀꯥꯟꯅꯔꯦ
ꯍꯥꯎꯋꯦ
ꯀꯁ ꯀꯥꯟꯅꯔꯦ ꯍꯥꯎꯁꯨ ꯍꯥꯎꯔꯦ
ꯐꯣꯡ ꯇꯥꯕ ꯌꯥꯏ
ꯉꯥ ꯃꯔꯨꯝ ꯉꯁ ꯊꯣꯡꯕꯗꯣ ꯑꯩꯗꯤ ꯌꯥꯝ ꯄꯥꯝꯃꯦꯕ ꯉꯥ ꯃꯔꯨꯝꯗꯣ ꯈꯔ ꯆꯥꯎꯅ ꯌꯥꯎꯍꯟꯕ
ꯀꯔꯤ
ꯉꯥ ꯃꯔꯨꯝꯗꯣ ꯈꯔ ꯃꯇꯨꯝ ꯃꯇꯨꯝ ꯈꯔ ꯆꯥꯎꯅ ꯌꯥꯎꯍꯟꯕ ꯑꯗꯨ ꯑꯣꯏ ꯇꯔꯗꯤ ꯕꯦꯁ ꯇꯥꯔꯦ ꯉꯥ ꯃꯔꯨꯝꯗꯣ ꯃꯇꯨꯝ ꯃꯇꯨꯝ ꯈꯔ ꯆꯥꯎꯅ ꯌꯥꯎꯍꯜꯂꯦꯗꯅ ꯑꯗꯨꯒ ꯊꯣꯡꯕ ꯑꯗꯨꯅ ꯍꯦꯟꯅ ꯍꯥꯎꯕꯅꯦꯕ
ꯇꯥꯗꯔꯦ
ꯃꯍꯤꯒꯗꯣ ꯌꯥꯝ ꯂꯥꯡꯗꯕꯤꯗ ꯅꯪ ꯂꯝꯕꯤꯗ ꯆꯠꯄꯒꯤ ꯑꯣꯏꯔꯝꯅꯤꯌꯦ
ꯑꯩ ꯀꯥꯥꯛꯂ ꯀꯗꯧꯔꯦ ꯀꯩꯍꯥꯏꯅꯣ ꯇꯥꯗꯔꯦ
ꯃꯤ
ꯅꯥꯔꯣꯜꯗꯣ ꯁꯨꯝ ꯄꯤꯛꯊꯒꯤ ꯁꯨꯝ ꯄꯤꯛꯊꯛꯒꯤ ꯀꯔꯤꯅꯣꯅꯦ
ꯎꯝ ꯑꯗꯣ ꯅꯪ ꯀꯥꯏꯀꯥꯏꯗ ꯆꯠꯁꯦ ꯍꯥꯏꯅꯣꯕ ꯅꯃꯥꯟꯅꯕꯅ ꯀꯥꯡ ꯆꯠꯁꯦ ꯍꯥꯏꯗꯣ ꯀꯥꯏꯗ ꯀꯣꯏꯆꯠꯁꯦ ꯍꯥꯏꯅꯣꯕ
ꯁꯦꯡꯃꯥꯏꯗ ꯆꯠꯁꯦ ꯍꯥꯏꯕꯅꯤ ꯄꯩꯁꯥ ꯄꯥꯏꯗꯕꯅꯦꯅ ꯆꯠꯅꯤꯡꯗꯦꯕ ꯁꯦꯡꯃꯥꯏꯗꯗꯤ
ꯑꯣ ꯁꯦꯛꯃꯥꯏꯒꯤ ꯇꯨꯔꯦꯟꯗꯣ ꯆꯠꯄ ꯌꯥꯕ꯭ꯔꯥ
ꯑꯣ ꯍꯧꯖꯤꯛꯇꯤ ꯏꯁꯤꯡ ꯈꯔ ꯌꯥꯎꯔꯝꯅꯤ ꯃꯥꯅ ꯆꯥꯅꯤꯡꯉꯤꯁꯤꯅ ꯁꯦꯡꯃꯥꯏꯒꯤ ꯁꯤꯡꯖꯨꯗꯣ
ꯑꯣ ꯃꯣꯏꯒꯤ ꯁꯥ ꯁꯤꯡꯖꯨꯗꯣ
ꯍꯣꯏ ꯑꯗꯨꯇꯅꯤ
ꯑꯩꯁꯨ ꯆꯥꯅꯤꯡꯉꯤꯉꯣ ꯃꯣꯏ ꯊꯥꯒꯠꯂꯛꯄꯗꯣ ꯌꯣꯝ ꯌꯣꯝꯗꯅꯒ ꯀꯩꯅꯣ ꯃꯅꯥꯗꯒ
ꯑꯗꯨꯏ ꯆꯥꯁꯦ ꯀꯦꯏꯁꯨꯍꯥꯏ ꯂꯩꯇꯦ
ꯀꯩꯅꯣ ꯇꯣꯂꯣꯞ ꯐꯪꯈꯤꯗ ꯉꯥꯏꯔꯤ ꯁꯥ ꯀꯔꯤ ꯂꯣꯏꯁꯤꯟꯈ꯭ꯔꯕꯣ ꯍꯥꯏꯁꯦ ꯇꯣꯂꯣꯞ ꯐꯪꯗ ꯉꯥꯏꯔꯤ ꯀꯔꯤꯅꯣ ꯄꯥꯈꯪꯁꯨ ꯄꯥꯈꯪꯅꯦ ꯅꯨꯄꯤ ꯑꯉꯥꯡ ꯊꯤꯕꯁꯨ ꯅꯠꯇ꯭ꯔꯤ
ꯀꯔꯤꯌꯥ
ꯇꯣꯂꯣꯞ ꯐꯪꯈꯤꯗꯉꯥꯏꯌꯦ ꯅꯨꯄꯤ ꯑꯉꯥꯡ ꯊꯤꯕꯁꯨ ꯅꯠꯇ ꯄꯥꯈꯪꯅꯕꯨ ꯄꯩꯁꯥ ꯂꯣꯏꯁꯤꯟꯕ꯭ꯔ ꯕ
ꯑꯦꯁ ꯋꯥꯔꯤ ꯏꯗꯤ ꯄꯩꯁꯥ ꯌꯥꯝ ꯐꯪꯕ ꯑꯣꯏꯔꯗꯤ ꯐꯩꯌꯦ ꯃꯃꯥꯡꯗ ꯆꯪꯐꯝꯗꯒꯤ ꯄꯨꯡ ꯃꯉꯥꯗꯣ ꯂꯧꯔꯨꯕꯒꯤ ꯂꯤꯁꯤꯡ ꯇꯔꯥꯗꯨꯗ ꯂꯤꯁꯤꯡ ꯃꯉꯥ ꯂꯣꯟꯜꯍꯨꯕꯩ ꯂꯤꯁꯤꯡ ꯑꯃꯨꯛꯀꯛ ꯈ꯭ꯔꯦ ꯂꯤꯁꯤꯡ ꯃꯥꯄꯜ ꯂꯩꯔꯕ
ꯅꯪ ꯀꯩꯒꯤ ꯀꯩꯅꯣ ꯅꯪ ꯐꯣꯟ ꯂꯩꯔꯕ ꯑꯥꯏꯐꯣꯟ
ꯂꯩꯇꯦꯗ ꯂꯩꯕ ꯌꯥꯗꯦ ꯑꯗꯨꯝ
ꯑꯗꯨ ꯀꯩ ꯂꯣꯟ ꯀꯛꯏꯕ
ꯀꯩꯅꯣ ꯇꯧꯕꯒꯤ ꯁꯤꯚꯤꯜ ꯏꯁꯀꯣꯔ ꯌꯥꯎꯗ ꯑꯝꯇ ꯌꯥꯎꯗꯕ
ꯀꯩ ꯂꯣꯟ ꯂꯧꯔꯤꯒꯦ
ꯄꯩꯁꯥꯅꯤꯗ ꯏ ꯇꯔ ꯌꯦꯠ ꯆꯗꯦꯕ ꯑꯗꯨ
ꯁꯤꯚꯤꯜ ꯏꯁꯀꯣꯔ ꯐꯖꯅꯕꯗꯤ ꯎꯜꯀꯥꯑꯦꯕ ꯁꯤꯗꯒꯤ ꯑꯗꯨꯝ ꯌꯥꯏꯌꯦ ꯍꯥꯏꯕꯅꯤ ꯀꯩꯝꯇꯂ ꯀꯩꯅꯣ ꯇꯧꯗ꯭ꯔꯁꯨ
ꯎꯝ
ꯑꯦꯗꯚꯔꯇꯥꯏꯁ ꯑ ꯇꯧꯔꯤꯗ ꯈꯪꯗ꯭ꯔꯥ ꯎꯜꯀꯥ ꯑꯦꯞꯁꯅ ꯑꯃ ꯂꯩꯕꯗꯣ
ꯑꯥ
ꯑꯗꯨꯗꯒꯤ ꯌꯥꯏ ꯍꯥꯏꯕꯅꯦ
ꯀꯩꯗꯣ ꯑꯃꯨꯛ ꯌꯦꯡꯒꯦ ꯇꯧꯕꯅ ꯌꯥꯕ꯭ꯔꯥꯅ ꯂꯣꯟ ꯂꯧꯕꯃꯤ ꯆꯉ ꯌꯥꯈ꯭ꯔꯦ
ꯍꯣꯏ ꯍꯣꯏ ꯐꯔꯦ ꯐꯔꯦ ꯑꯗꯨꯗꯤ ꯅꯪꯁꯨ ꯊꯕꯛꯇꯣ ꯆꯠꯆꯔꯣ
ꯃꯒꯦ ꯍꯔꯦꯜ ꯍꯣꯏ ꯈꯔꯦꯜ
ꯇꯥꯕ꯭ꯔꯣ
ꯎꯝ ꯎꯝ
ꯊꯃꯣ ꯊꯃꯣ
ꯍꯣꯏ ꯍꯣꯏ ꯁꯀꯦ ꯇꯧꯔꯦ